ꯍꯂꯣ꯫
ꯑ ꯑꯥ꯫ ꯑꯩꯗꯤ ꯅꯪꯁꯤ ꯅꯣꯛꯅꯤꯡꯉꯤꯅ ꯑꯩꯅ ꯅꯪ ꯐꯣꯟ ꯇꯥꯎꯕꯅꯦꯕꯀꯣ꯫
ꯑ
ꯄꯥꯏꯈꯠꯇ꯭ꯔꯤꯕ ꯑꯗꯣ ꯄꯥꯏꯈꯠꯇ꯭ꯔꯤ ꯑꯗꯨꯒ ꯍꯜꯂꯥꯎ ꯍꯜꯂꯥꯎ ꯍꯥꯏꯔꯒ ꯂꯩꯔꯝꯕ
ꯑꯣ ꯗꯤꯄ꯭ꯔꯦꯁꯟ
ꯇꯥꯕ꯭ꯔꯣ ꯇꯥꯕ꯭ꯔꯥ ꯍꯥꯏꯔꯒ ꯂꯩꯔꯝꯃꯦ ꯑꯗꯨꯣꯟ ꯄꯥꯏꯈꯠꯇ꯭ꯔꯤ ꯀꯥꯟꯁꯤꯗ ꯉꯥꯎꯔꯕ꯭ꯔꯥ ꯈꯪꯗ꯭ꯔꯦꯗ ꯑꯩꯁꯦ
ꯅꯤ ꯀꯣ ꯇꯥꯂꯦ
ꯎꯝ
ꯑ ꯐꯤ ꯑꯣꯏꯔꯤ ꯁꯅꯥꯁꯦ ꯀꯕꯣ
ꯅꯪꯁꯨ ꯑꯃꯨꯛꯀ ꯑꯉꯥꯎꯕ ꯑꯣꯜꯂꯛꯀꯅꯤꯀꯣ
ꯅꯪꯒꯤ ꯃꯇꯧ ꯇꯝ ꯂꯣꯏꯔꯦ ꯀꯔꯣ
ꯀꯩꯅꯩꯅꯣ ꯎꯝ ꯀꯣꯛꯆꯥꯛꯄꯤꯒꯤ ꯐꯤꯂꯝꯗꯣ ꯌꯦꯡꯈ꯭ꯔꯕ꯭ꯔꯥ
ꯍꯥꯥ
ꯀꯣꯛꯇꯥꯛꯄꯤꯒꯦ ꯏꯐꯂꯝꯗꯣ
ꯀꯥꯛꯆꯥꯛꯄꯤ ꯍꯥꯏꯕ꯭ꯔꯣ ꯀꯥꯛꯆꯥꯛꯄ ꯍꯥꯏꯕ ꯅꯠꯇ꯭ꯔꯣ
ꯀ ꯊ ꯄꯥꯏꯕ꯭ꯔꯣ ꯑꯗꯨ ꯐꯤꯂꯝꯗꯣ ꯐꯛ ꯆꯤ ꯈꯨ ꯆ ꯄꯥ ꯆ ꯃꯅꯩꯗ
ꯀꯣꯛꯆꯥꯛꯅꯤ ꯀꯣꯛꯆꯥꯛ ꯍꯥꯏ ꯃꯥꯜꯂꯦꯗ
ꯎꯝ
ꯐꯤꯂꯤꯝꯗ ꯎꯕꯣ ꯀꯗ ꯇꯥꯕꯣꯗꯣ
ꯎꯝ
ꯎꯝ ꯅꯪꯁꯨꯦ ꯇꯧꯑꯣꯣ ꯑꯗꯨꯃꯥꯏꯅ
ꯑꯗꯨꯃꯥꯏꯅ ꯑꯣꯏꯔꯛꯑꯅꯤ ꯏꯕꯥꯅꯤꯁꯨ
ꯑ ꯁꯃꯔꯤ ꯀꯦꯕꯤꯖꯀ ꯑꯂꯨ ꯐ꯭ꯔꯥꯏꯗ ꯀꯪꯉ
ꯎꯝ ꯎꯝ
ꯁꯔ ꯍꯥꯏꯕꯗꯣ ꯁꯛ ꯍꯥꯏꯕꯗꯣ ꯎꯝ ꯍꯋꯏ ꯊꯃ ꯂꯣꯏꯔꯕꯣ
ꯍꯧꯖꯤꯛꯇꯤ ꯊꯕꯛ ꯂꯩꯇꯦ ꯍꯣꯏ
ꯀꯥꯏꯗꯅꯣ ꯌꯨꯝꯗꯔꯨꯨꯔꯣ ꯅꯕꯨ ꯈꯣꯏꯗꯔꯨꯣ
ꯏꯄꯣ ꯈꯔꯗ ꯏꯅꯦ ꯈꯣꯏꯗ ꯑꯃꯨꯛꯀ ꯆꯠꯈ꯭ꯔꯦ
ꯍꯥ
ꯏꯅꯦꯈꯣꯏꯗꯣ ꯑꯃꯨꯛ ꯆꯠꯈ꯭ꯔꯦꯕ
ꯀꯗꯥꯏꯗ
ꯑ ꯐꯥꯗꯅꯤꯅꯦ ꯍꯣꯏ ꯑꯗꯨꯣ ꯆꯠꯇ꯭ꯔꯗꯤ ꯀꯗꯥꯏꯨꯛ ꯆꯠꯇꯣꯏꯅꯣ ꯍꯣꯏ ꯂꯩꯔꯤ ꯇꯝꯕꯒꯤ ꯏꯝꯐꯥꯜ ꯂꯩꯕꯅꯦ
ꯩ ꯍꯧꯖꯤꯛꯇꯤ ꯃꯤ ꯌꯥꯝ ꯃꯔ ꯑꯣꯏꯅ ꯑꯗꯨꯗꯤ
ꯎꯝ ꯃꯥꯏ ꯃꯨꯗꯂꯦ ꯑꯃꯉꯣꯟꯗꯔꯛꯑꯣꯀꯣ ꯃꯥꯏ ꯃꯨꯠꯂꯗꯤ ꯑꯩꯉꯣꯟꯗ ꯍꯥꯏꯔꯛꯑꯣꯀꯣ
ꯃꯥꯏ ꯃꯨꯠꯂꯦꯦ
ꯎꯝ
ꯀꯗꯤꯃꯥꯏ
ꯑꯔ ꯅꯁꯤꯁꯨꯕ ꯃꯥꯏ ꯈꯪꯗꯕ꯭ꯔꯣ ꯃꯥꯏ ꯂꯥꯛꯇꯕ꯭ꯔꯣ ꯅꯣꯏ ꯌꯨꯝꯗ
ꯂꯥꯛꯑꯦ ꯂꯥꯛꯄꯨꯗꯤ
ꯎꯝ
ꯅꯪ ꯀꯔꯤ ꯇꯧꯒꯦ ꯍꯥꯏꯕ ꯃꯩ ꯃꯣꯠꯂꯗꯤꯦ
ꯑꯩꯗꯣ ꯍꯧꯖꯤꯛꯇꯣ ꯌꯨꯝ ꯃꯅꯨꯡꯗ ꯋꯥꯔꯤ ꯁꯥꯔꯒ ꯂꯩꯕꯅꯦꯕ ꯑꯗꯣ ꯏꯕꯣꯛ ꯇꯣ ꯏꯕꯣꯛꯇꯣ ꯆꯪꯉꯛꯄꯒꯤ ꯑꯩꯗꯣ ꯃꯄꯥꯟ ꯊꯣꯛꯈ꯭ꯔꯕ ꯃꯥꯅ ꯀꯩꯅꯣꯝꯃ ꯈꯜꯂꯝꯅꯤ ꯃꯥꯗꯣ ꯋꯥꯔꯤ ꯁꯣꯏꯗꯅ ꯋꯥꯔꯤ ꯁꯣꯏꯗꯅ ꯁꯥꯔꯛꯀꯅꯦꯕ ꯉꯥꯡꯂꯛꯀꯅꯦꯕ
ꯊꯕꯛ ꯇꯧꯔꯤꯅꯦ
ꯑꯗꯨꯅꯦ ꯊꯕꯛ ꯇꯧꯔꯤꯕꯅꯤ
ꯐꯔꯤ ꯅꯠꯇꯦ ꯍꯥꯏꯌꯣ
ꯍꯧꯖꯤꯛꯀꯤ ꯋꯦꯗꯔꯁꯤ ꯌꯥꯝ ꯅꯨꯡꯉꯥꯏꯌꯦꯗ ꯏꯪ ꯏꯪ ꯂꯥꯎꯕꯗꯣ
ꯈꯪꯉꯦꯗ ꯑꯩꯈꯣꯏꯒꯤ ꯅꯣꯡ ꯆꯨꯔꯒ ꯑꯃꯨꯛꯀ ꯂꯦꯞꯈ꯭ꯔꯦ
ꯍꯧꯖꯤꯛꯀꯤ ꯋꯦꯗꯔꯁꯤ ꯏꯪ ꯏꯪ ꯂꯧꯗ꯭ꯔꯣ
ꯂꯥꯎꯋꯦ ꯂꯥꯎꯋꯦ ꯐꯖꯅꯅ ꯂꯥꯎꯋꯦ
ꯎꯝ ꯎ ꯉꯁꯤꯒꯤ ꯋꯦꯗꯔꯁꯤꯗꯤ ꯍꯅꯨꯕꯥ ꯋꯦꯗꯔꯅꯤ ꯍꯥꯏꯕꯗꯣ
ꯅ ꯑꯣꯏꯗ ꯅꯠꯇꯦꯍꯦ
ꯑꯩ ꯕꯤꯗꯤꯌꯣ ꯑꯃꯥ ꯂꯩꯕꯅꯦ
ꯀꯔꯤ ꯕꯤꯗ꯭ꯌꯤꯅꯣ ꯑꯁ ꯅꯪ ꯉꯁꯥꯏ ꯀꯔꯤ ꯆꯥꯕ꯭ꯔꯣ ꯊꯕꯛ ꯇꯧꯕꯗꯣ
ꯍꯝ
ꯊꯕꯛ ꯂꯣꯏꯔꯒ ꯆꯥꯕꯗꯣ
ꯍꯣꯏ
ꯀꯅꯥꯒ
ꯏꯇꯣꯝꯇ ꯖꯥꯕ ꯏꯇꯣꯝꯇ
ꯐꯩꯅꯦ ꯐꯩꯅꯦ ꯆꯥꯎꯅꯦ ꯎꯝ ꯍꯥꯎꯔꯝꯅꯤ ꯍꯥꯎꯔꯝꯅꯤ
ꯎꯝ ꯂꯐꯨꯒꯤ ꯁꯤꯡꯖꯨ ꯆꯥꯕꯅꯦꯕ ꯃꯤꯃꯤꯒ ꯑꯩꯈꯣꯏ ꯌꯨꯝꯗꯒꯤꯅꯦ ꯂꯐꯨꯗꯣ ꯎꯝ
ꯂꯥꯐꯨꯗꯣ ꯄꯤꯁꯇꯣ ꯈꯔ ꯁꯥꯡꯍꯟꯕ ꯌꯥꯗ꯭ꯔꯣ
ꯁꯪꯍꯟꯗ꯭ꯔꯁꯨ ꯌꯥꯏꯌꯦ ꯑꯗꯨ ꯑꯩꯅ ꯁꯪꯍꯟꯗꯕꯩꯅꯦ ꯎꯝ
ꯁꯥꯏꯕꯗ ꯃꯍꯤ ꯊꯣꯛꯄ꯭ꯔ
ꯑ ꯈꯔ ꯐꯨꯠꯂꯒ ꯆꯥꯕꯁꯨ ꯍꯥꯎꯋꯤꯀꯣ ꯑꯗꯨꯗꯤ ꯌꯥꯝ ꯍꯥ ꯎꯝ ꯎꯝ ꯑꯗꯨꯅ ꯐꯩ ꯄꯪꯆꯥ ꯆꯥꯕꯗꯨꯅ ꯐꯩꯗ
ꯅꯪꯁꯦ ꯅꯪꯒꯤ ꯈꯣꯟꯒ ꯅꯪꯒꯤ ꯁꯛꯀ ꯃꯥꯟꯅꯥꯥꯗꯦ
ꯀꯔꯤꯒꯤꯅꯣ
ꯅꯪꯒꯤ ꯁꯛꯇꯤ ꯑꯉꯥꯡ ꯌꯥꯝ ꯃꯥꯟꯂꯦꯕ ꯀ꯭ꯋꯤꯠ ꯇꯧꯔꯒ ꯀꯣ ꯌꯥꯝ ꯀ꯭ꯋꯤꯠ ꯑꯣꯏꯔꯒ ꯎꯝ ꯈꯣꯟꯁꯨ ꯈꯤꯇꯪ ꯎꯝ ꯈꯔ ꯑꯍꯟ ꯃꯥꯟꯕ
ꯑꯗꯨꯅꯦ ꯑꯗꯨꯝ ꯍꯥꯏꯕꯅꯤ ꯑꯩ ꯕꯤꯠ ꯂꯩꯇꯦꯀꯣ ꯑꯍ ꯑꯍ꯫
ꯁꯦ ꯁꯛꯇꯤ ꯌꯥꯝ ꯀꯤꯌꯨꯠ ꯑꯣꯏꯀꯣ ꯌꯥꯝꯅ ꯀꯩ ꯍꯥꯏꯁꯤꯔꯥ꯫ ꯑꯉꯥꯡ ꯃꯆꯥ ꯃꯥꯟꯕꯀꫭ꯫ ꯈꯣꯟꯖꯦꯟꯗ ꯈꯤꯇꯪ ꯃꯦꯆꯤꯌꯣꯔ ꯑꯣꯏꯕ ꯃꯥꯜꯂꯦ ꯌꯥꯏꯗ ꯗꯁꯨ ꯃꯦꯆꯤꯡ ꯑꯣꯏꯗ꯫
ꯎꯝ ꯎꯝ ꯎꯝ
ꯈꯣꯟꯗꯒꯤ ꯆꯥꯕ ꯑꯣꯏꯔꯝꯒꯅꯤ꯫
ꯑ ꯈꫭꯟꯗ ꯈꯣꯟ ꯆꯥꯎꯕꯅꯦ ꯑꯗꯨꯒꯤꯅꯦ꯫
ꯎꯝ
ꯑꯁ ꯃꯤ ꯑꯩꯁꯨꯀꯣ ꯋꯥ ꯉꯥꯡꯕꯗ ꯑꯗꯨꯝ ꯀꯔꯤꯍꯥꯏꯁꯤꯔꯥ ꯑꯥ ꯃꯤ ꯈꯔ ꯂꯩꯌꯦꯗꯅꯥ ꯋꯥ ꯉꯥꯡꯕ ꯀꯥꯟꯗ ꯀꯟ ꯀꯟꯅ ꯉꯥꯡꯕꯁꯨ ꯑꯃꯥ ꯂꯩꯗꯅ꯫
ꯑꯣ
ꯑꯗꯣ ꯑꯗꯨ ꯃꯤ ꯈꯔꯗꯤ ꯋꯥ ꯉꯥꯡꯕ ꯀꯥꯟꯗ ꯇꯥꯞ ꯇꯥꯞꯅ ꯌꯥꯝ ꯀꯦ ꯀꯦꯔꯒ ꯉꯥꯡꯕꯗꯨ
ꯎꯝ ꯎꯝ
ꯑꯗꯨꯒꯨꯝꯕ ꯉꯥꯡꯕꯗꯣ ꯑꯩꯗꯤ ꯇꯟꯕ ꯑꯗꯨꯒꯤꯅꯤ꯫
ꯍꯍ ꯇꯟꯒꯅꫭ-ꯇꯟꯒꯅꫭ꯫
ꯌꯥꯝ ꯀꯦꯔꯒ ꯉꯥꯕꯗꯣ ꯈꯠꯄ ꯃꯥꯟꯗ꯭ꯔꯣꯅꯦ꯫
ꯈꯪꯗꯦꯗ꯫
ꯊꯦꯡꯅ ꯉꯛꯇꯅꯦ
ꯎꯝ
ꯊꯦꯡꯅꯔꯛꯇꯕꯤꯌꯦ ꯈꯪꯗ꯭ꯔꯤꯌꯦ꯫
ꯑꯁꯦꯡꯕꯔꯣ ꯍꯥꯏꯁꯦ꯫
ꯀꯔꯤ ꯀꯦꯔꯒ ꯉꯥꯡꯕ ꯍꯥꯏꯔꯗꯤ ꯁ꯭ꯇꯥꯏꯜꯂꯤꯁ ꯇꯧꯗ꯭ꯔꯣ꯫
ꯑꯪ ꯋꯥ ꯉꯥꯡꯕꯗ ꯌꯥꯝ ꯀꯦꯕꯗꯣ ꯑꯗꯨꯝ ꯈꯠꯄꯗꯣ꯫ ꯑ ꯀꯔꯤ ꯍꯥꯏꯁꯤꯔꯥ ꯍꯥꯥ ꯃꫭꯏ ꯇꯃꯣ ꯑ ꯇꯧꯕꯗꯣ꯫
ꯑꯁ ꯑꯁ ꯑꯁ ꯑꯁ
ꯍꯍꯍ
ꯌꯥꯏ-ꯌꯥꯏ꯫
ꯑꯍꯍ ꯑꯁ ꯍꯥꯏꯅꯤꯡꯗꯦꯗ ꯑꯩ ꯀꯥꯏꯗ꯫ ꯇꯥꯃꯣ ꯃꯇꯧ ꯇꯥꯃꯣ ꯍꯥꯏꯔꯗꯤ ꯇꯝꯊꯣꯛ ꯇꯝꯊꫭꯛꯄꯁꯨ ꯍꯥꯏꯌꯦꯕ꯫ ꯀꯥꯏꯕ ꯑꯩ ꯃꯇꯧ ꯇꯝꯅꯕ꯫
ꯇꯧꯔꫭꯕ ꯇꯧꯔꫭꯕ ꯇꯧꯔꫭꯕ꯫
ꯎꯝ ꯎꯝ
ꯐꯣꯟꯗꯕꯨ ꯐꯣꯟꯗꯕꯨ ꯀꯩ ꯀꯥꯏꯕ꯭ꯔꯣ ꯇꯧꯔꯛꯑꯣꯅꯦ꯫ ꯗꯥꯏꯂꯣꯛ ꯑꯃꯒ ꯍꯤꯍꯤ
ꯎꯝ
ꯑꯃꯒ ꯋꯥ ꯉꯥꯡꯑꯒ ꯑꯍ
ꯌꯥꯔꯦ ꯂꯥꯡꯒꯅꫭ꯫
ꯍꯍꯍ ꯌꯥꯝ ꯄꯛꯑꯦ꯫
ꯍꯍ ꯄꯛꯇꯕꯅꯤ ꯔꯥꯁꯤ ꯌꯥꯝ ꯀꯪꯕꯅꯦ꯫
ꯁꯥ ꯋꯥꯗꯤ ꯌꯥꯝ ꯉꯥꯡ ꯍꯩꯅꯤꯡꯁꯦꯀꯣ꯫ ꯐꯥꯒꯤ ꯐꯥꯒꯤꯗ ꯋꯥ ꯌꯥꯝ ꯉꯥꯡ ꯍꯥꯏꯕ ꯅꯪꯁꯦ꯫ ꯐꯒꯤ ꯐꯒꯤꯗꯥ꯫
ꯎꯝꯍ ꯑꯩꯁꯦ ꯌꯥꯝ ꯀꯪꯕꯅꯤ ꯑꯩꯗꯤ꯫
ꯁꯤꯏꯁ-
ꯎꯝ ꯅꯪ ꯂꯁꯤ ꯀꯪꯕ ꯅꯨꯄꯤ ꯄꯝꯕꯔꯣ
ꯎꯝ ꯄꯥꯝꯃꯦ ꯃꯖꯦꯅꯤ ꯄꯖꯩ ꯍꯥꯏ
ꯎꯝ ꯅꯨꯄꯥꯗꯤ ꯑꯗꯨꯝ ꯑꯌꯥꯝꯕꯅ ꯔꯁꯤ ꯆꯣꯠꯄ ꯄꯥꯝꯕꯅꯤꯗ ꯍꯗꯣ
ꯊꯤꯔꯤꯌꯅꯦ
ꯑ ꯑꯗꯨꯗ ꯊꯕꯤꯔꯒꯦꯀꯣ
ꯍꯥꯥ
ꯕꯤꯔꯕ ꯑꯃ ꯍꯦꯛꯇ ꯌꯥꯔꯕ ꯑꯗꯨꯝ
ꯑꯦꯪ ꯊꯕ ꯍꯥ ꯍꯩ ꯍꯩꯔꯣꯏ
ꯍꯌꯦꯡ ꯋꯥꯅ ꯊꯤꯕꯤꯔꯒ ꯑꯃꯨꯛꯀ ꯄꯥꯝꯗꯦ ꯍꯥꯏꯔꯛꯑꯗꯤ ꯑꯩꯗꯤ ꯑꯃꯨꯛꯀ ꯆꯣꯞꯄ ꯇꯥꯕ
ꯂꯩꯇꯩ ꯍꯥꯏꯕ ꯅꯪ ꯂꯧꯔ ꯇꯥꯔꯒꯗꯤ
ꯑꯩꯈꯣꯏ ꯌꯨꯝꯗ ꯑꯣꯏꯅ ꯂꯩꯍꯟꯈ꯭ꯔꯅꯤ ꯑꯗꯨꯗꯗꯤ
ꯑꯁ ꯑꯁ ꯌꯥꯏ ꯌꯥꯏ ꯂꯩ ꯂꯣꯏꯔꯦ ꯀꯩꯅꯣ ꯌꯨꯝ ꯑꯅꯤ ꯂꯩꯕ ꯐꯥꯔꯦ
ꯑꯩꯈꯣꯏ ꯅꯨꯄꯥꯗ ꯌꯥꯎꯗꯦꯕ ꯑꯗꯨꯏ
ꯑ
ꯅꯨꯄꯥ ꯌꯥꯎꯗꯕꯩꯌꯦꯀꯣ
ꯑ
ꯅꯣꯏ ꯅꯪ ꯑꯩꯈꯣꯏ ꯈꯨꯟꯗ ꯂꯥꯛꯑꯗꯤ ꯑꯗꯨꯝ ꯂꯩꯍꯜꯂꯦꯗꯅ
ꯑꯁ ꯌꯥꯁꯨꯗ ꯑꯃ ꯂꯩꯔꯦ
ꯏꯅꯦ ꯅꯨꯄꯥ ꯅꯨꯄꯤ ꯂꯧꯋꯦ ꯍꯥꯏ ꯑꯩꯗꯤ ꯅꯨꯄꯤꯅ ꯅꯨꯄꯥ ꯂꯧꯗꯣꯏꯕ
ꯇꯥꯏꯝꯄꯥꯁ ꯌꯥꯏ ꯌꯥꯏꯁꯨ ꯀꯥꯏ
ꯎꯝ
ꯍ
ꯑꯁ ꯀꯔꯤꯔꯣꯀꯣ ꯑꯁꯨꯛ ꯌꯥꯝ ꯂꯥꯡꯕꯁꯦ
ꯀꯔꯤꯔꯣ ꯑꯩꯕ꯭ꯔꯣ
ꯇꯥꯗꯕ꯭ꯔꯣ ꯍꯧꯖꯤꯛ ꯃꯈꯣꯟ ꯑꯃ ꯇꯥꯗꯕ꯭ꯔꯣ
ꯁꯤꯖꯤꯅꯦ
ꯍ ꯇꯥꯎ ꯇꯝꯕꯒ ꯌꯥꯕ ꯍꯥꯏꯌꯦꯒꯣ
ꯁꯤꯌꯥ
ꯑꯩꯗꯤ ꯍꯥꯏ
ꯎ ꯅꯪ ꯑꯣꯀꯤꯦ ꯑꯣꯀꯤꯦ ꯃꯈꯣꯟ ꯁꯥꯕ ꯍꯥꯏꯕ
ꯑꯣꯦꯔꯣ
ꯎꯝ
ꯑ ꯇꯧꯔꯣꯅꯤ
ꯀꯔꯤꯔ
ꯍꯥꯏꯌꯦ ꯑꯁꯦꯡꯕ
ꯑꯩꯕꯅꯤ ꯑꯩꯗꯤ ꯍꯥꯥ ꯆꯤꯟꯅ ꯇꯧꯗ꯭ꯔꯔꯤꯗꯤ ꯀꯔꯤꯅ ꯇꯧꯗꯣꯏꯅꯣꯅꯦꯍꯦ
ꯌꯥꯏ ꯌꯥꯏ ꯀꯩꯅꯣꯗ ꯃꯅꯤꯄꯨꯔꯒ ꯌꯥꯎꯕ ꯌꯥꯔꯦ
ꯍꯣꯏ ꯍꯣꯏ ꯑꯗꯨꯗ ꯑꯣꯏꯅ ꯌꯥꯎꯁꯀꯥꯟꯗ ꯑꯃꯦꯔꯤꯀꯟ ꯒꯣ ꯇꯥꯏꯂꯦꯟ ꯍꯥꯏꯔꯅ ꯌꯥꯎꯁꯦꯀꯥꯟꯒꯤ
ꯑꯩ ꯃꯅꯤꯄꯨꯔꯗ ꯍꯥꯟꯅ ꯌꯥꯝ ꯇꯧꯋꯦ
ꯑꯗꯅ ꯄꯥꯒꯁ
ꯍ
ꯑꯁ ꯀꯥꯥꯎꯅꯁꯤ ꯌꯦꯗ
ꯅ ꯀꯃꯣ ꯊꯝꯕꯔ ꯏ ꯎꯝ ꯉꯁꯤ ꯅꯈ꯭ꯔ ꯆꯤꯄ
ꯈꯣꯡꯗ ꯑꯃꯨꯛ ꯆꯤꯛꯄ ꯅꯨꯡꯁꯤꯅ
ꯑꯣ ꯅꯪꯒꯤ ꯏꯗꯣ ꯍꯥꯎ ꯃꯥꯂꯅꯤ